ꯇꯥꯔꯕꯣ
ꯇꯥꯔꯦ
ꯇꯥꯔꯦ ꯀꯣ
ꯎꯝ ꯑꯩ ꯕꯤꯇꯔꯤ ꯂꯩꯇꯦꯀꯣ ꯃꯩ ꯂꯥꯛꯇꯦ ꯁꯤꯗ ꯃꯩ ꯂꯥꯛꯇꯦꯕ ꯑꯁꯤꯗ ꯕꯦꯇ꯭ꯔꯤ ꯌꯥꯎꯗꯦꯕ
ꯕꯦꯇ꯭ꯔꯤ ꯌꯥꯎꯗꯦ
ꯅꯪꯅꯦꯕ
ꯇꯥꯕ꯭ꯔꯣ
ꯇꯥꯌꯦ ꯇꯥꯌꯦ
ꯕꯦꯇ‍꯭ꯔꯤ ꯌꯥꯎꯗꯦ ꯍꯥꯏꯕ꯭ꯔꯣ
ꯍꯣꯏ
ꯑꯗꯨ ꯉꯥꯏꯍꯥꯛꯇꯪ ꯁꯥꯟꯅꯔꯁꯦ ꯕꯦꯇ꯭ꯔꯤ ꯌꯥꯎꯗ꯭ꯔꯁꯨ ꯕꯦꯇ꯭ꯔꯤ ꯀꯌꯥ ꯌꯥꯎꯔꯤꯒꯦ ꯄꯥꯔꯁꯦꯟꯇꯦꯖ
ꯕꯤꯇ꯭ꯔꯤ ꯁꯦꯀ꯭ꯔꯤꯐꯥꯏꯁ ꯇꯧꯕꯤꯔꯒꯦ
ꯕꯦꯇ꯭ꯔꯤ ꯄꯥꯔꯁꯦꯟ ꯀꯌꯥ ꯌꯥꯎꯔꯤꯒꯦ
ꯐꯣꯔꯇꯤꯒꯨꯝꯕ ꯌꯥꯎꯋꯦ
ꯑꯁ ꯌꯥꯝ ꯌꯥꯎꯋꯦꯅ ꯑꯗꯨꯗꯤ ꯕꯦꯇ꯭ꯔꯤ ꯌꯥꯝ ꯂꯥꯁꯇꯤꯡ ꯇꯧꯒꯅꯤ ꯕꯦꯇ꯭ꯔꯤꯗꯣ
ꯂꯥꯁꯇꯤꯡ ꯑꯣꯏꯗꯕꯒꯤꯅꯦ ꯂꯥꯁ ꯇꯤꯡ ꯑꯣꯏꯕ ꯐꯣꯟ ꯑꯣꯏꯔꯗꯤ
ꯃꯩ ꯀꯩ ꯁꯣꯏꯕꯖꯥꯠꯂꯥ ꯀꯔꯤ ꯇꯧꯕꯤꯔꯣ ꯃꯩ ꯂꯥꯛꯇꯕꯤꯁꯦ
ꯍꯣꯏ ꯃꯩ ꯁꯣꯏꯔꯒ ꯁꯦꯝꯕ ꯌꯥꯗꯕ
ꯅꯣꯡ ꯆꯨꯕꯤꯔꯣ ꯐꯨꯏꯁꯦ
ꯑꯗꯨꯒꯤꯁꯨ ꯑꯣꯏꯔꯝꯕ ꯌꯥꯏ ꯑꯗꯨꯕꯨ ꯁꯤ ꯁꯦꯝꯕ ꯆꯠꯄ ꯌꯥꯗꯕ ꯃꯇꯝꯒꯤ ꯏꯁꯨꯁꯤꯅ
ꯑꯣꯀꯦ ꯑꯣꯀꯦ ꯑꯁ ꯑꯗꯨꯗꯤ ꯁꯣꯂꯥꯔꯗ ꯆꯥꯔꯖ ꯇꯧꯔꯣꯍꯦ ꯅꯆꯤꯟꯈꯣꯏꯗ
ꯆꯠꯈ꯭ꯔꯕꯅꯤ ꯍꯧꯖꯤꯛꯇꯤ ꯆꯠꯂꯔꯣꯏ ꯑꯁꯤꯅ ꯌꯥꯅꯕ
ꯊꯥꯞꯄ꯭ꯔꯣꯏ ꯅꯪꯒꯤ ꯌꯨꯝꯗꯒꯤ ꯊꯥꯞꯄ꯭ꯔꯣ
ꯂꯥꯞꯄꯅꯤ ꯍꯣꯏ
ꯊꯥꯞꯄꯦ
ꯎꯝ
ꯀꯤꯂꯣꯃꯤꯇꯔ ꯀꯌꯥꯒꯨꯝꯕ
ꯀꯤꯂꯣꯃꯤꯇꯔ ꯑꯃꯒꯨꯝꯕ ꯆꯠꯂꯦ
ꯑꯦ ꯑꯗꯨꯗꯤ ꯌꯥꯝ ꯊꯥꯞꯄ ꯅꯠꯇꯦ ꯀꯩꯅꯣ
ꯉꯁꯥꯏꯗꯣ ꯃꯣꯔꯅꯤꯡꯗꯣ ꯈꯣꯡꯅ ꯆꯠꯄꯅꯤ
ꯍꯧꯖꯤꯛ ꯏꯚꯤꯅꯤꯡ ꯋꯥꯛꯀꯤꯡ ꯑꯣꯏꯅ ꯆꯦꯜꯂꯨꯔꯣ ꯑꯗꯨꯒ ꯆꯥꯔꯖ ꯇꯧꯔꯒꯀꯣ ꯐꯨꯜ ꯇꯧꯕ ꯀꯥꯟꯗ ꯍꯜꯂꯛꯑꯣ ꯑꯗꯨꯒ ꯆꯥꯛ ꯆꯥꯊꯣꯛꯑꯣ ꯅꯨꯡꯉꯥꯏ ꯄꯣꯠꯊꯥꯔꯣ
ꯍꯥꯏꯗ ꯅꯨꯡꯉꯥꯏꯀꯣ ꯏꯇꯥꯎꯗꯤ
ꯑ ꯑꯗꯨꯅ ꯐꯔꯣꯏꯗ꯭ꯔꯣ ꯑꯩꯅ ꯍꯥꯏꯕꯗꯣ
ꯋꯥꯛꯀꯤꯡ ꯆꯦꯜꯂꯣꯕ ꯍꯛꯆꯥꯡ ꯁꯥ ꯖꯦꯟ ꯇꯧꯕꯒꯨꯝ ꯇꯧꯕ ꯑꯣꯏꯅ
ꯎꯝ
ꯅꯤ ꯀꯣ ꯇꯧꯕ ꯂꯣꯏꯔꯒ ꯅꯪ ꯍꯛꯆꯥꯡ ꯁꯥꯖꯦꯜ ꯇꯧꯕ ꯑꯣꯏꯅ ꯋꯥꯋꯥꯛꯀꯤꯡ ꯆꯦꯜꯂꯣ ꯃꯣꯏꯗ ꯀꯣꯏꯔꯨꯔꯣ ꯉꯥꯏꯍꯥꯛꯇꯪ ꯋꯥꯔꯤ ꯍꯥꯥ
ꯍꯌꯦꯡ ꯑꯣꯏꯅ ꯊꯣꯛꯑꯒꯦꯕ
ꯆꯥꯔꯖ ꯇꯧꯔꯣ ꯌꯥꯒꯗ꯭ꯔꯣ ꯍꯣꯔꯦꯟ ꯅꯨꯡꯗꯥꯡꯐꯥꯎ ꯁꯤꯖꯤꯟꯅꯕ ꯌꯥꯒꯗ꯭ꯔꯣ
ꯑꯣꯣꯟꯅꯤꯡꯗ ꯆꯥꯔꯖ ꯇꯧꯈ꯭ꯔꯕꯅꯤꯅ ꯍꯧꯖꯤꯛ ꯑꯃꯨꯛ ꯂꯥꯛꯄꯗꯨ ꯇꯜꯂꯕ
ꯁꯣꯂꯥꯔꯒꯤ ꯅꯠꯇ꯭ꯔꯣ ꯃꯣꯏꯒꯤꯗꯣ
ꯆꯣꯂꯔ ꯅꯤꯅꯦ ꯃꯁꯥ ꯍꯥꯏꯥꯏ
ꯑꯗꯨ ꯑꯗꯨꯗꯤ ꯀꯔꯤꯝꯇ ꯄ꯭ꯔꯣꯕ꯭ꯂꯦꯝꯃꯦꯇꯤꯛ ꯀꯩꯅꯣ ꯅꯪ ꯃꯣꯕꯥꯏꯜ ꯆꯥꯔꯖ ꯇꯧꯕꯗ ꯃꯣꯏ ꯕꯦꯇ꯭ꯔꯤ ꯂꯣꯏꯅꯃꯛ ꯗꯥꯎꯟ ꯇꯧꯗꯧꯕꯁꯨ ꯅꯠꯇꯦ ꯅꯪꯒꯤ ꯐ ꯃꯆꯥ ꯑꯃꯈꯛ ꯆꯥ ꯇꯧꯕꯤꯗꯕ ꯃꯥꯒꯤ ꯕꯦꯇ꯭ꯔꯤ ꯁꯣꯂꯥꯔ ꯕꯦꯇ꯭ꯔꯤꯗꯨ ꯃꯥꯡꯉꯒ ꯇꯧꯕꯁꯨ ꯅꯠꯇꯦ ꯑ ꯁꯤꯒ ꯇꯧꯕꯁꯨ ꯅꯠꯇꯦ
ꯕꯇꯔ ꯑꯣꯟ ꯇꯧꯒꯗꯧꯕꯅꯅꯦ
ꯑꯗꯨ ꯃꯩꯦ ꯆꯥꯔꯁ ꯇꯅꯤ ꯀꯩꯅꯣ ꯅꯪꯒꯤ ꯅꯪꯒꯤ ꯆꯥꯔꯖ ꯇꯧꯕ ꯀꯥꯟꯗ ꯃꯣꯏꯁꯨ ꯆꯥꯔꯖ ꯇꯧꯗꯧꯔꯤꯅ ꯀꯩꯅꯣ
ꯎꯝ ꯍꯣꯔꯦꯟ ꯊꯣꯛꯄ ꯌꯥꯔꯗꯤ ꯇꯟꯕꯕꯨꯣ ꯍꯥꯏ ꯂꯝꯕꯤꯗꯣ
ꯋꯥꯛꯀꯤꯡ ꯆꯠꯂꯎ ꯍꯛꯆꯥꯡ ꯁꯥꯆꯦꯜ ꯐꯅꯤꯡꯉꯗꯤ
ꯑꯗꯨꯅ
ꯍꯛꯆꯥꯡ ꯐꯅꯤꯡꯉꯦ ꯍꯥꯏꯌꯦ ꯁꯥꯖꯦꯜꯗꯤ ꯇꯧꯅꯤꯡꯗꯦ ꯑꯦꯛꯁꯔꯁꯥꯏꯁꯇꯤ ꯇꯧꯅꯤꯡꯗꯦ ꯋꯥꯋꯀꯤꯡ ꯆꯦꯟꯅꯤꯡꯗꯦ ꯑꯗꯨꯏ ꯀꯥꯏꯗꯤ ꯌꯥꯅꯤ ꯍꯛꯆꯥꯡ ꯀꯥꯏꯗꯤ ꯐꯅꯤ
ꯉꯥꯡꯥꯡꯕꯗꯤ ꯀꯣ ꯆꯤꯟꯗꯤ ꯑꯣꯖꯥꯁꯤꯕꯨ ꯅꯝꯗꯦꯍꯦ
ꯑꯩꯅ ꯍꯥꯏꯕꯗꯨ ꯑꯩꯅ ꯍꯥꯏꯕꯗꯨ ꯂꯥꯟꯕ ꯌꯥꯎꯔꯕꯣ
ꯑ ꯂꯥꯟꯕꯗꯤ ꯌꯥꯎꯗꯦ ꯑꯗꯨꯕꯨ ꯃꯥꯃꯗꯣ ꯍꯥꯏꯕ꯭ꯔꯥ
ꯅꯪ ꯅꯃꯛ ꯐꯔ ꯐꯅꯕ ꯍꯥꯏꯕꯤꯕꯅꯤꯗ ꯅꯪꯅ ꯏꯅꯤꯡꯗ꯭ꯔꯗꯤ ꯀꯔꯤ ꯎꯄꯥꯏ ꯂꯩ ꯑꯩ ꯃꯥꯡꯕꯁꯨ ꯅꯠꯇꯦ ꯅꯪꯒꯤ ꯃꯥꯡꯕꯅꯤ ꯀꯩꯅꯣ
ꯌꯥꯔꯦ
ꯎꯝ ꯃꯒꯂꯦꯟꯗ ꯗꯤꯃꯄꯨꯔꯗ ꯀꯣꯍꯤꯃꯥꯗ
ꯃꯥꯖꯨ ꯍꯣꯁ ꯃꯥꯖꯨ ꯍꯣꯁꯇꯦꯜꯗ ꯂꯩꯅꯤ ꯍꯥꯏꯗꯥꯏꯅꯦ ꯃꯅꯤꯄꯨꯔ ꯌꯨꯅꯤꯚꯔꯁꯤꯇꯤꯒꯤ
ꯎꯝ
ꯅꯪ ꯄꯤꯁ ꯇꯤ ꯀꯩꯀꯥ ꯇꯧꯔꯣꯏ
ꯄꯤꯁ ꯇꯤ ꯇꯧꯒꯅꯤ
ꯑꯗꯨꯗꯤ ꯌꯨ ꯖꯤ ꯁꯤ ꯅꯦꯠ ꯊꯥꯔꯣꯗꯅ ꯊꯥꯔꯣꯏ
ꯗꯤꯖꯁ ꯃꯟꯒꯤꯗꯤ ꯊꯔꯔꯣꯏ ꯗꯤꯁ ꯗꯤꯁꯦꯝꯕꯔꯗ ꯊꯥꯒꯅꯤ ꯎꯝ ꯊꯥꯅꯕ ꯇꯧꯔꯥ
ꯐꯥꯃꯤꯟꯅꯁꯦ
ꯖꯤ ꯑꯥꯔ ꯔꯦꯁ ꯖꯤ ꯑꯥꯔ ꯑꯦꯁ ꯀꯣꯛꯂꯥꯕ ꯍꯣꯠꯅ ꯇꯥꯔꯦ
ꯎꯝ ꯃꯅꯤꯄꯨꯔꯗ ꯂꯥꯑꯣ ꯄꯥꯃꯤꯅꯥꯔꯁꯦ ꯂꯩꯔꯤꯛ
ꯑꯩ ꯁꯦꯞꯇꯦꯝꯕꯔ ꯋꯥꯏꯗ ꯑꯩ ꯁꯦꯞꯇꯦꯝ ꯁꯦꯞꯇꯦꯝꯕꯔ ꯋꯥꯏꯗ ꯊꯣꯛꯔꯛꯀꯦ ꯑꯁꯦꯡꯕꯗꯤ ꯚꯥꯔꯥꯗ ꯂꯩꯃꯤꯟꯅꯖꯦ ꯇꯧꯕꯅꯦ ꯑꯗꯨ ꯅꯪ ꯄ꯭ꯔꯒꯥꯏꯂꯣꯡꯗꯤ ꯂꯩꯒꯅꯤꯌꯦ ꯑꯗꯨꯗꯤ
ꯀꯨꯏꯔꯦꯍꯦ ꯏꯕꯥꯅꯤ ꯂꯩꯥꯃꯤꯟꯅꯁꯦ ꯍꯥꯏꯕꯗꯨꯖꯨ ꯍꯧꯖꯤꯛ ꯅꯪꯅ ꯌꯥꯗꯕꯒꯤꯅꯤꯅꯦ ꯂꯩꯃꯤꯟꯅꯁꯦ ꯂꯩꯃꯤꯟꯅꯁꯦ ꯍꯥꯏꯔꯒ ꯅꯪꯅ ꯌꯥꯗꯕꯒꯤꯅꯤꯅꯦ ꯇꯥꯕꯔꯣ ꯇꯥꯕꯔꯣ
ꯇꯥꯏꯌꯦ ꯎꯝ ꯅꯪ ꯔꯥ ꯑꯗꯥ ꯂꯩꯁꯥꯅꯤꯅꯦ
ꯊꯣꯛꯂꯛꯑꯣꯗꯅ ꯅꯪ ꯑꯗꯨꯗ ꯂꯩꯔꯒ ꯀꯃꯥꯏꯅ ꯂꯩꯃꯤꯟꯅꯗꯣꯔ
ꯅꯪꯅ ꯀꯥꯏꯂꯣꯡꯗ ꯂꯩꯅꯦꯌꯦꯡ ꯑꯗꯨꯗꯤ ꯀꯃꯥꯏꯅ ꯇꯧꯔꯤꯅꯤ ꯅꯪ ꯔꯒꯥꯏꯂꯣꯡꯗ ꯂꯩꯒꯅꯤ ꯍꯥꯏꯌꯦ ꯑꯩꯅꯗꯤ ꯕꯔꯥꯗ ꯂꯩꯁꯦ ꯍꯥꯏꯌꯦ ꯅꯪꯅꯗꯤ ꯔꯒꯥꯏꯂꯣꯡꯗ ꯂꯩꯒꯅꯤꯌꯦ ꯑꯗꯨꯗꯤ ꯀꯃꯥꯏꯅ ꯇꯧꯒꯅꯤ ꯎꯝ ꯑꯥ ꯇꯥꯗꯕ꯭ꯔꯥ ꯑꯩꯒꯤ ꯃꯈꯣꯟꯁꯦ
ꯇꯥꯏꯌꯦ
ꯑꯗꯨꯗꯤ ꯀꯩꯅꯣ ꯇꯨꯃꯤꯅ ꯂꯩꯔꯤꯗꯣꯏꯅ ꯑꯉꯥꯡ ꯑꯩꯅ ꯍꯪꯕꯁꯤ ꯈꯨꯡꯉꯣꯗꯅ ꯄꯥꯎꯈꯨꯝ ꯄꯤꯌꯣꯗꯅ
ꯈꯨꯝꯃꯤꯗꯅ ꯑꯩꯁꯨ
ꯔꯒꯥꯏꯂꯣꯡꯗ ꯂꯩꯒꯦ ꯍꯥꯏꯕ꯭ꯔꯣ ꯅꯪꯕꯣ ꯍꯥ ꯐꯥꯗ ꯄ꯭ꯔꯣ ꯍꯜꯂꯣ ꯅꯪ ꯅꯦꯠꯋꯥꯛ ꯅꯨꯡꯉꯥꯏꯇꯕ ꯃꯥꯜꯂꯦ ꯎꯝ ꯇꯔꯕ ꯚꯥꯏ
ꯇꯕ꯭ꯔꯣ ꯎꯔꯤ
ꯍꯥꯎ
ꯅꯪꯒꯤ ꯈꯣꯟꯖꯦꯜꯅ ꯇꯥꯗꯦ ꯅꯪ ꯈꯣꯟ
ꯑꯩ ꯅꯪ ꯅꯪꯩꯅ ꯅꯪꯟ ꯇꯥꯕ꯭ꯔꯣ ꯇꯥꯕ꯭ꯔꯣ ꯍꯥꯏꯔ ꯅꯪ ꯁꯛꯈꯪ ꯈꯨꯝꯗꯦ ꯅꯦꯠꯐꯧ ꯅꯨꯡꯉꯥꯏꯇꯕ ꯃꯥꯜꯂꯦ ꯅꯪꯅꯤꯔꯕꯣꯅꯅꯨꯡꯉꯥꯏꯗ ꯃꯥꯜꯦꯅꯤꯕꯣ ꯆꯤꯡ ꯃꯇꯣꯟꯗ ꯈꯔ ꯀꯥꯔꯨꯔ ꯐꯪꯉ ꯑꯗꯨ ꯅꯦꯕꯨꯣꯛ ꯐꯥꯗ꯭ꯔꯦ
ꯀꯥꯔ ꯀꯥꯔꯕꯗꯤꯅꯦ ꯁꯤꯗ
ꯈ꯭ꯋꯥꯏꯗꯒꯤ ꯆꯤꯡꯕꯣꯟꯗ꯭ꯔꯣ ꯅꯪ ꯂꯩꯔꯤꯁꯦ ꯃꯅꯤꯄꯨꯔ ꯃꯅꯤꯄꯨꯔ ꯃꯌꯥꯝ ꯎꯕ ꯄꯨ꯭ꯔꯣ ꯑꯗꯨꯗꯤꯒ
ꯂꯣꯏ ꯎꯔꯦ ꯀꯪꯂꯥ ꯎꯔꯦ ꯍꯧꯖꯤꯛ ꯀꯪꯂꯥ ꯎꯔꯦ ꯈꯨꯃꯟ ꯂꯝꯄꯥꯛ
ꯃꯥꯜꯂꯤ ꯄ꯭ꯔꯤꯊꯤꯕꯤ ꯃꯌꯥꯝ
ꯍꯣꯏ ꯁꯤꯂꯣꯡꯁꯨ ꯎꯔꯦ
ꯑꯥ ꯑꯩ ꯀꯩꯔꯤ ꯇꯧꯔꯤꯒ ꯍꯧꯖꯤꯦꯛ
ꯑꯁ ꯑꯗꯨꯗꯤ ꯁꯤꯂꯣꯡ ꯎꯔꯦ ꯍꯥꯏꯕꯅꯤ ꯃꯤ ꯎꯔꯦ ꯍꯥꯏꯗꯦꯅ ꯑꯩ
ꯆꯤꯟ ꯊꯤꯌꯦ ꯍꯥꯏꯁꯦ ꯑꯩ ꯈꯪꯉꯦꯕ
ꯑ
ꯋꯥꯗꯨ ꯈꯔ ꯃꯔꯛ ꯃꯔꯛꯇꯁꯨ ꯋꯥꯗꯨ ꯈꯔ ꯆꯨꯝ ꯆꯨꯝꯅ ꯉꯥꯡꯉꯣꯅꯦ ꯃꯇꯝ ꯆꯨꯞꯄꯗ ꯆꯤꯟꯊꯤꯔꯒ ꯑꯗꯨꯝ ꯂꯩꯔꯗꯤ ꯌꯥꯔꯔꯣꯏꯅꯦ ꯅꯪꯁꯦ
ꯎꯝꯝ ꯎꯝ ꯂꯩꯕꯥ ꯅꯨꯡꯉꯥꯏꯕ꯭ꯔꯣ ꯍꯧꯖꯤꯛ ꯍꯟꯗꯛꯁꯦ ꯍꯣꯁꯇꯦꯜꯗ
ꯑꯁ ꯌꯥꯝ ꯂꯥꯡꯉꯤꯗ ꯁꯤꯒꯤ ꯑꯉꯥꯡꯁꯤꯡ ꯃꯇꯝ ꯄꯨꯂꯥꯡ ꯂꯥꯡꯗꯅ ꯑꯗꯨꯏꯅꯦ ꯑꯩꯅ ꯁꯦꯞꯇꯦꯝꯕꯔꯗ ꯊꯣꯛꯑꯒꯦ ꯍꯥꯏꯁꯦ
ꯑꯣ ꯁꯤꯟ
ꯍꯣꯔꯦꯟ ꯅꯨꯡꯗꯥꯡꯗꯤ ꯀꯨꯏꯅꯤ ꯀꯩ ꯏꯟꯖꯩ ꯆꯥꯒꯅꯤ ꯍꯣꯔꯦꯟ ꯅꯨꯡꯗꯥꯡꯗꯤ ꯀꯔꯤ ꯏꯟꯖꯥꯡ ꯆꯥꯒꯅꯤ
ꯈꯪꯗꯦ ꯑꯩꯏ ꯑꯟꯇꯤ ꯈꯣꯏ ꯑꯉꯥꯡ ꯑꯅꯧꯕ ꯂꯥꯛꯄ꯭ꯔꯣ ꯍꯥꯏꯕ
ꯑꯅꯧꯕ꯭ꯔꯣ
ꯎꯝ
ꯄꯤꯁ ꯇꯧꯕ ꯑꯃ ꯂꯥꯛꯑꯦ ꯁꯇꯨꯗꯦꯟ ꯑꯃ ꯀꯣ
ꯎꯝ
ꯁꯥ ꯆꯥꯗ꯭ꯔꯤ ꯅꯪ ꯇꯃꯦꯡ ꯂꯥꯛꯑꯒ
ꯁꯥ ꯆꯥꯏꯑꯦ ꯉꯔꯥꯡ ꯉꯍꯥꯟꯗꯣ ꯉꯁꯤꯒꯨꯝꯕ ꯂꯥꯛꯑꯦ ꯍꯥꯏꯔꯀꯥꯟꯗ ꯍꯨꯏꯁꯥ ꯆꯥꯏꯑꯦꯅꯥ
ꯑꯁ ꯍꯨꯏ ꯁꯥꯔꯣ ꯑꯩꯈꯣꯏꯁꯨ ꯂꯥꯏꯆꯟꯅ ꯄꯤꯆꯥꯕ
ꯎꯝ ꯊꯤ ꯍꯥꯎꯕꯥꯅꯤꯅꯦ
ꯑꯩꯈꯣꯏꯁꯨ ꯁꯤꯗ ꯍꯨꯏꯁꯥ ꯆꯥꯏꯌꯦ ꯉꯔꯥꯡ
ꯇꯥꯕ꯭ꯔꯣ
ꯉꯔꯥꯡ ꯑꯩꯈꯣꯏꯁꯨ ꯁꯤꯗ ꯍꯨꯏꯁꯥ ꯆꯥꯏꯌꯦꯕ ꯍꯥꯎꯕ꯭ꯔꯣ ꯅꯣꯏꯒꯤꯗꯤ ꯀꯃꯥꯏ ꯊꯣꯡꯒꯦ ꯊꯣꯡꯕ ꯁꯇꯥꯏꯜꯗꯣ
ꯑꯁ ꯊꯤ ꯍꯥꯎꯋꯦ ꯍꯥꯏꯕ
ꯗ꯭ꯔꯥꯏ ꯗ꯭ꯔꯥꯏꯗ ꯉꯧꯕ꯭ꯔꯣ
ꯃꯅꯨꯡꯁꯥ ꯌꯥꯎꯗ꯭ꯔꯒ ꯊꯣꯡꯕꯗꯣ ꯑꯗꯨꯗꯣ ꯍꯦꯟꯅ ꯍꯥꯎꯋꯦꯕꯥ ꯃꯅꯝꯗꯣ ꯃꯅꯨꯡꯁꯥꯗ ꯃꯅꯝ ꯈꯔ ꯌꯥꯎꯑꯦꯕꯥ
ꯍꯣꯏ ꯃꯅꯝ ꯌꯥꯛꯑꯦ ꯑꯗꯣ ꯀꯃꯥꯏꯟ ꯊꯣꯡꯕꯅꯣ ꯅꯪ ꯊꯣꯡꯕꯁ ꯇꯜꯗꯣ ꯃꯍꯤ ꯂꯥꯡꯕ꯭ꯔꯥ ꯅꯠꯇ꯭ꯔꯒ ꯃꯍꯤ ꯍꯥꯞꯄ ꯗꯤ ꯊꯥꯎ ꯅꯨꯡ ꯉꯥꯛꯇ ꯗ꯭ꯔꯥꯏ ꯉꯥꯎ
ꯃꯍꯤꯁꯨ ꯈꯔ ꯍꯥꯞꯄ ꯃꯍꯤꯗꯣ ꯃꯍꯤꯗꯣ ꯒ꯭ꯔꯦꯚꯤ ꯑꯣꯏꯅ ꯂꯩꯕ ꯒ꯭ꯔꯦꯚꯤ ꯑꯣꯏ
ꯗ꯭ꯔꯥꯏꯅꯀꯣ ꯀꯨꯀꯔꯗ ꯀꯥꯞꯄꯒ ꯄ꯭ꯔꯦꯁꯔ ꯄ꯭ꯔꯦꯁꯔ ꯀꯨꯀꯔꯗ ꯀꯥꯞꯄꯅꯤꯀꯣ ꯑꯗꯨꯒ ꯗ꯭ꯔꯥꯏꯗ ꯊꯥꯎꯅ ꯊꯥꯎ ꯈꯔ ꯌꯥꯝꯃꯒ ꯉꯧꯒꯗꯧꯕ ꯆꯅꯥꯝ ꯄꯤꯌꯥꯁ ꯃꯔꯨ ꯃꯔꯥꯡ ꯈꯔ ꯌꯥꯛꯅ ꯍꯥꯞꯄꯒ ꯃꯣꯔꯣꯛꯀ ꯈꯔ ꯁꯥꯍꯜꯂꯒ ꯀꯣ ꯊꯤꯍꯥꯎ ꯕꯅꯦꯍꯦ
ꯈꯪꯗꯦ ꯏꯁꯤꯡ ꯍꯥꯞꯄ꯭ꯔꯥ ꯍꯥꯞꯇꯕ꯭ꯔꯥ
ꯃꯍꯤ ꯍꯥꯞꯄꯦ ꯍꯥꯏꯕꯗꯨꯗ ꯍꯧꯒꯗꯧꯕꯜ ꯍꯧꯒꯗꯧꯕ ꯃꯥꯜꯂꯝꯗꯨꯗ ꯍꯧꯗꯧ ꯃꯥꯟꯗꯦꯕ ꯅꯪꯗꯣ ꯃꯤ ꯍꯥꯄꯦꯗꯤ ꯍꯧꯎꯒꯗꯧ ꯃꯥꯟꯗꯦ
ꯍꯥꯞꯇꯕꯨ ꯃꯥꯜꯂꯩꯗ
ꯈꯪꯗꯦ ꯈꯪꯗꯦ ꯑꯃꯨꯛ ꯈꯪꯉꯦ ꯑꯩ ꯀꯌꯥ ꯃꯦꯟ
ꯃꯥꯅ ꯊꯣꯡꯕꯅꯦ ꯂꯥꯏꯁꯟꯒ ꯃꯥꯏ ꯀꯩꯅꯣꯗꯣ ꯅꯨꯄꯤꯗꯣ ꯊꯣꯡꯕꯅꯦꯕ
ꯍꯥꯎ ꯄꯣꯍꯥꯎꯕꯗꯤ ꯐꯥꯔꯦꯅꯦ ꯐꯥꯎꯋꯦ ꯍꯥꯏꯔꯗꯤ
ꯍꯣꯏ ꯑꯁꯦꯡꯕ ꯅꯍꯥꯟ